ꯑꯣ ꯍꯜꯂꯣ
ꯇꯥꯕꯔꯥ
ꯑꯥ ꯅꯪ ꯀꯔꯤ ꯇꯧꯔꯦ꯫
ꯑ ꯀꯩꯁꯨ ꯇꯧꯗꯦ ꯅꯪꯗꯤ꯫
ꯑꯩ ꯅꯣꯠꯁ ꯏꯔꯤꯌꯦ꯫
ꯀꯩꯒꯤ꯫
ꯗꯔꯤꯝꯌꯦ꯫
ꯑꯣ ꯅꯨꯡꯉꯥꯏꯕ꯭ꯔꯣ
ꯅꯪꯒꯤꯗꯤ ꯅꯨꯡꯉꯥꯏꯔꯤ꯫
ꯑꯣ
ꯅꯪ ꯅꯨꯡꯉꯥꯏꯕ꯭ꯔꯣ
ꯑ ꯅꯨꯡꯉꯥꯏꯇꯦ꯫
ꯈꯪꯗꯦ꯫
ꯍ ꯍ ꯅꯪ ꯂꯥꯏꯔꯤ ꯄꯥꯝꯕ꯭ꯔꯥ
ꯄꯥꯝꯗꯦ ꯄꯥꯅꯤꯡꯗꯦ꯫ ꯅꯪꯗꯤ ꯇꯦꯁꯁꯨ ꯌꯥꯝ ꯂꯩꯌꯦ ꯑꯗꯨꯒ ꯄꯥꯅꯤꯡꯗꯦ꯫
ꯑꯥ
ꯅꯪꯗꯤ꯫
ꯑꯩ ꯏꯔꯤꯌꯦ ꯅꯁ
ꯎꯝ
ꯅꯪ ꯀ꯭ꯂꯥꯁ ꯀꯌꯥꯅꯣ꯫
ꯎꯝ ꯇꯣꯜꯐꯁꯅꯦ꯫
ꯑꯣ
ꯅꯪꯗꯤ꯫
ꯑꯩꯁꯨ ꯏꯠꯂꯦꯕꯦꯟꯅꯦ꯫
ꯑꯣ ꯅꯨꯡꯉꯥꯏ ꯑꯦ꯫
ꯅꯪ ꯅꯟꯗꯤ ꯏꯁꯇ꯭ꯔꯤꯝ ꯗ ꯀꯌꯥꯅꯣ?
ꯑꯥꯏꯗꯤ ꯑꯥꯔꯠꯁ ꯅꯪꯗꯤ꯫
ꯑꯩ ꯑꯩ ꯁꯥꯏꯟꯁꯅꯦ꯫
ꯍꯥ ꯐꯖꯩ ꯃꯤꯒꯤ ꯃꯆꯥꯗꯤ꯫
ꯃꯤꯒ ꯉꯥꯡꯗꯤ ꯅꯨꯡꯅꯥꯏꯔꯤ ꯀꯣ꯫
ꯍꯣꯏ ꯑꯦ
ꯑꯍ
ꯊꯥꯒꯠꯆꯔꯤ꯫
ꯍ ꯍ
ꯑꯣ ꯍꯧꯖꯤꯛ ꯅꯪꯒ ꯀꯔꯤ ꯀꯔꯤ ꯂꯩꯌꯦ꯫
ꯎꯝ ꯑꯩꯒ ꯑꯩꯒꯤ ꯁꯤꯁꯇꯔ ꯂꯩꯌꯦ꯫
ꯑꯣ
ꯑꯩꯒꯤ ꯌꯪꯒꯔ ꯁꯤꯁꯇꯔꯂꯤ
ꯑ ꯑꯩꯁꯨ ꯏꯆꯦꯒ ꯂꯩꯔꯤ
ꯑꯣ ꯍꯣꯏ ꯅꯨꯡꯉꯥꯏꯕ꯭ꯔꯣ
ꯪ ꯑꯔꯤ ꯅꯪ ꯅꯪꯒ ꯌꯦꯡꯒꯔ ꯁꯤꯁꯇꯔꯗ ꯀꯔꯤ ꯇꯧꯔꯤ ꯀ꯭ꯂ꯭ꯂꯥꯁ ꯀꯩꯅꯣ
ꯃꯥꯗꯤ ꯀ꯭ꯂꯥꯁ ꯁꯤꯛꯁꯅꯤ
ꯑ
ꯁꯝꯃꯔ ꯕ꯭ꯔꯦꯛ ꯇꯥꯏ
ꯑꯣ ꯅꯪ ꯏꯃꯥ ꯏꯄꯥ ꯅꯥꯒꯥꯔꯤ ꯇꯧꯔꯤ
ꯑꯩꯒꯤꯦꯃ ꯏꯄꯥ ꯑꯗꯨ ꯑ
ꯍꯣꯏ
ꯃꯥꯗꯤ ꯍꯥꯎꯁ ꯋꯥꯏꯐꯅꯦ ꯏꯄꯥꯗꯤ ꯗ꯭ꯔꯥꯏꯕꯔ
ꯑꯣ ꯇꯕ ꯍꯥꯏꯦꯄꯥꯁꯨ ꯎ ꯎꯆꯆ ꯏꯃꯥ ꯏꯃ ꯌꯨꯝꯗ ꯂꯩꯔꯤ
ꯑꯣ ꯍꯥꯎꯁ ꯋꯥꯏꯐ
ꯍꯣꯏ
ꯎꯝ ꯅꯨꯡꯉꯥꯏ ꯑꯗꯨꯗꯤ
ꯑꯣ
ꯎꯝ
ꯅꯪꯒꯤ ꯐꯦꯃꯤꯂꯤꯗ ꯀꯩꯗꯒꯤ
ꯑꯩꯈꯣꯏ ꯑꯍꯨꯝ ꯂꯩ
ꯑꯣ
ꯃꯔꯤ ꯃꯔꯤ
ꯑꯁꯨꯁꯨ ꯑꯔꯤ ꯂꯩ ꯑꯩꯁꯨꯦ
ꯑꯣ
ꯎꯝ
ꯅꯨꯄꯤ ꯑꯅꯤ ꯅꯨꯄꯥ ꯂꯩꯥꯏꯇꯦ ꯏꯃꯥ ꯏꯄꯥ
ꯑꯈꯣꯏꯗꯤ ꯅꯨꯄꯥ
ꯑꯣ
ꯎꯝ
ꯅꯪ ꯅꯪꯒꯤ ꯁ꯭ꯀꯨꯜꯗ ꯍꯣꯂꯤꯗꯦ ꯄꯤꯕ꯭ꯔꯣ ꯁꯨꯇꯤ
ꯍ ꯁꯟꯗꯦ ꯑꯗꯨꯒ ꯁꯀꯦꯟꯇ ꯍꯛꯇ
ꯑꯣ
ꯅꯈꯣꯏꯗꯤ
ꯂꯩ ꯁꯀꯨꯜꯗ ꯁꯇꯔꯗꯦ ꯁꯟꯗꯦ ꯁꯀꯨꯜ ꯁꯇ ꯄꯤ ꯍꯣꯏ ꯑꯦꯚ꯭ꯔꯤ ꯁꯇꯔꯗꯦ ꯁꯟꯗꯦ
ꯎꯝ ꯅꯨꯡꯉꯥꯏ
ꯎꯝ
ꯍꯌꯦꯡꯗꯤ ꯀꯔꯤ ꯀꯔꯤ ꯇꯧꯁꯦ
ꯀꯔꯤꯒꯤ
ꯀ꯭ꯂꯥꯁ ꯂꯩꯕ꯭ꯔꯣ ꯍꯌꯦꯡ
ꯑ ꯂꯁ ꯂꯥꯏꯇ
ꯎꯝ
ꯑ ꯁꯃꯔ ꯚꯦꯀꯦꯁꯟ ꯄꯤꯌꯦ
ꯑꯆꯥ ꯄꯈꯗꯤ ꯁ ꯑꯣ ꯅꯨꯡꯉꯥꯏꯔꯤꯗ
ꯍꯣꯏ ꯍꯣꯏ
ꯑꯩꯈꯣꯏꯗꯤ ꯁꯝꯃꯔ ꯚꯦꯀꯦꯁꯟꯁꯨ ꯄꯤꯗꯦ
ꯎ
ꯌꯨꯝ ꯆꯅꯤꯡꯉꯦ
ꯌꯦ ꯎꯝ
ꯁ ꯇꯜꯂꯤ ꯂꯩꯔꯒ ꯑꯩꯒꯤ ꯃꯀꯣꯛꯁꯨ ꯌꯥꯝ ꯌꯥꯝ ꯆꯥꯏ ꯑ ꯅꯥꯏ
ꯑ ꯅ ꯅꯪꯒꯤ ꯁ꯭ꯀꯨꯜꯗ ꯃꯦꯝꯕꯔ ꯀꯌꯥ ꯂꯩꯒꯦ
ꯃꯦꯔꯤ ꯁꯦꯚꯦꯟꯇꯤ ꯇꯨ ꯂꯩ ꯍꯗꯤ ꯍꯣꯁꯇꯦꯜꯗ ꯂꯩ
ꯑꯣ
ꯎꯝꯝ
ꯅꯪ ꯍꯁ ꯑ ꯅꯪꯀ ꯂꯩꯌꯦꯦ ꯁꯨ ꯍꯐꯀꯗ ꯌꯥ
ꯌꯥꯏ
ꯅꯪꯦ ꯍꯁꯁꯨ ꯅꯪ ꯍꯥꯏꯗꯣ
ꯉ ꯑꯩꯈꯣꯏꯒꯤ ꯍꯣꯁꯇꯦꯜꯗꯨ ꯅꯨꯡꯉꯥꯏꯇꯦ
ꯀꯔꯤꯒꯤ ꯅꯨꯡꯉꯥꯏꯇꯦ
ꯎꯝ ꯎ
ꯎꯝ ꯎ
ꯀꯩ ꯑꯩꯈꯣꯏꯒꯤ ꯋꯥꯔꯗꯦꯟꯁꯨ ꯅꯨꯡꯉꯥꯏꯇꯦ ꯁꯤꯅꯤꯔꯁꯨ
ꯇ꯭ꯔꯤꯠ ꯑꯣꯏꯔꯤ
ꯎꯝ ꯐꯤ ꯐꯤ ꯇꯥꯎꯗꯤ ꯁꯟ ꯄꯔꯃꯤꯁꯟꯁꯨ ꯄꯤꯗ ꯃꯥꯗꯤ
ꯑꯣ
ꯎꯝ
ꯁ ꯎꯝ ꯉꯥꯏꯇ ꯍꯣꯁꯇꯦꯜꯗ
ꯍꯣꯏ ꯅꯪ ꯀꯗꯩꯗ ꯂꯩꯦ ꯌꯎꯟꯗ ꯂꯩꯑꯦ ꯇ
ꯑꯩꯒꯤꯗꯤ ꯌꯨꯝꯗ ꯂꯩꯌꯦ
ꯑꯣ ꯑꯗꯨꯗꯤ ꯅꯨꯡꯉꯥꯏ
ꯍꯣꯏ
ꯎꯝ
ꯎꯝ ꯅꯪꯒꯤ ꯑꯣꯖꯥꯛ ꯇ꯭ꯔꯤꯛꯄ꯭ꯔꯥ
ꯁꯇ꯭ꯔꯤꯛ ꯇꯋꯥꯦ ꯑꯥꯏꯇ
ꯑꯩ ꯑꯩꯗꯤ ꯃꯅꯤꯄꯨꯔꯤ ꯐꯖꯅ ꯈꯪꯗꯦ ꯍꯥꯏꯕ ꯑꯗꯨꯒ ꯑꯩꯈꯣꯏꯒꯤ ꯑꯣꯖꯥꯗꯨ ꯃꯅꯤꯄꯨꯔꯤꯗ ꯑꯦꯛꯁꯄ꯭ꯂꯦꯟ ꯇꯥꯏ ꯑꯩ ꯈꯪꯗꯦ
ꯇꯣ ꯄꯤ ꯀ ꯑꯃ ꯃꯥꯁꯨ ꯈꯪꯗꯦ ꯃꯥꯅꯥ ꯀꯔꯤꯒꯤ ꯍꯥꯏꯌꯏ ꯌꯥ ꯈꯪꯗꯦ
ꯑꯣ ꯑꯩꯈꯣꯏꯒꯤ ꯑꯣꯖꯥꯠꯇꯨ ꯈꯔꯁꯨ ꯄꯤꯅꯩ
ꯑꯣ ꯎꯝ ꯍꯣꯏ
ꯅꯨꯡꯉꯥꯏꯔꯤ ꯑꯩꯈꯣꯏ ꯁ꯭ꯀꯨꯜꯅꯦ
ꯑꯩꯈꯣꯏꯒꯤꯗ ꯅꯨꯡꯉꯥꯏꯇꯦ ꯑꯩ ꯌꯨꯝꯗ ꯆꯠꯅꯤꯡꯉ ꯆꯠꯅꯤꯡꯉꯦ
ꯍꯅꯦ ꯎꯝ
ꯑꯩꯒꯤ ꯏꯃꯥ ꯏꯄꯥꯗꯤ ꯌꯥꯝ ꯃꯤꯁ ꯇꯧꯋꯦ
ꯀꯔꯤ ꯍꯥꯏꯕ
ꯑꯩꯒꯤ ꯏꯃꯥ ꯏꯄꯥꯗ ꯌꯥꯝ ꯃꯤꯁ ꯇꯧꯋꯦ ꯑꯩ
ꯑꯥ ꯑꯥ
ꯎꯝ ꯀꯞꯅꯤꯡꯉꯦ
ꯆ ꯆꯤ ꯄꯤꯗꯤ
ꯎꯝ
ꯅꯪꯕ ꯅꯦꯝꯕꯥ
ꯑꯣꯏꯣꯏꯁꯤꯕꯣꯅꯤꯡꯦ
ꯑꯣ ꯀꯔꯤ ꯁꯄꯣꯔꯠ ꯇꯧꯏ
ꯑꯩꯗꯤ ꯏꯪꯂ꯭ꯂꯟ ꯁꯄꯩꯟ ꯑ ꯑꯗꯨꯒ ꯑꯗꯨꯒ ꯐ꯭ꯔꯥꯟꯁ ꯅꯪ
ꯎꯝ ꯄꯇꯒ ꯑꯔꯖꯦꯟꯇꯤꯅꯥ
ꯑ
ꯊꯄꯠ ꯇꯧ ꯑꯣꯏ ꯌꯥꯁꯤ
ꯑꯣ ꯃꯅ ꯑꯗꯨꯗꯤ ꯑꯥꯎ ꯇꯔ ꯃꯦꯁꯤ ꯈꯛꯇꯥ ꯂꯩ
ꯍꯣꯏꯌꯦ
ꯑꯩꯗꯤ ꯔꯣꯅꯥꯜꯗꯣꯗꯤ ꯌꯥꯝ ꯄꯥꯝꯃꯦ ꯑꯗꯨꯒ ꯃꯥꯗꯤ ꯑꯥꯎꯠ ꯗꯣꯔ
ꯍ ꯍꯥ ꯀꯔꯤ ꯌꯦ
ꯗꯦ ꯃꯤꯗꯤ ꯌꯥꯝ ꯐꯖꯩ ꯀꯣ ꯀꯅꯥꯗꯣꯔꯤ ꯌꯥꯝ ꯐꯦꯟꯁꯤꯟ ꯇꯧꯋꯦ
ꯍꯣꯏ ꯍꯣꯏ
ꯃꯥꯒꯤ ꯃꯥꯒꯤ ꯋꯥꯏꯐ ꯇꯨ ꯐꯖꯗꯦ ꯎꯝ
ꯑ ꯐꯥꯖꯥꯏꯌꯦꯅꯦ
ꯃꯦꯁꯤꯒꯤ ꯋꯥꯏꯐꯁꯨ ꯐꯖꯥꯗꯦ ꯔꯣꯅꯥꯜꯗꯣ ꯒꯤ ꯋꯥꯏꯐꯁꯨ ꯐꯖꯗꯦ
ꯅꯠꯇꯦ ꯐꯖꯅꯤ
ꯃꯦꯁꯤꯒꯤ ꯋꯥꯏꯐꯔ
ꯍꯣꯏ
ꯑꯣ ꯑꯩꯗꯤ ꯅꯨꯡꯉꯥꯏꯇꯦ ꯑꯩꯗꯤ ꯐꯖꯗꯦ
ꯎꯝ
ꯎꯝ
ꯎꯝ ꯃꯣꯖꯤ ꯌꯨꯝꯗ
ꯑꯣ ꯍꯣꯏ ꯑꯥ ꯆꯥꯏꯅꯤꯁ ꯗ꯭ꯔꯃꯥ ꯌꯦꯡꯉꯤ ꯒꯣ ꯑꯦꯍꯦꯗ ꯇꯨ ꯐꯣꯔꯇꯤ ꯏꯄꯤꯁꯣꯠ ꯂꯩꯌꯦ ꯑꯩꯗꯤ ꯊꯥꯔꯇꯤ ꯁꯤꯛꯁ ꯇꯥꯜꯂꯤꯌꯦ ꯐꯣꯔ ꯏꯄꯤꯁꯣꯗ ꯂꯩꯌꯦ ꯀꯝꯄ꯭ꯂꯤꯠ ꯇꯧ ꯌꯥꯏ
ꯂꯥꯏꯔꯤꯛ ꯄꯥꯗꯦ ꯃꯨꯚꯤ
ꯍꯣꯏ
ꯌꯦꯡꯒꯦ
ꯂꯥꯏꯔꯤꯛꯁꯨ ꯄꯥꯅꯤꯡꯗꯦ ꯑꯦꯛꯖꯥꯝꯁꯨ ꯂꯩꯌꯦ
ꯑꯈꯣꯏꯒꯤ ꯑꯦꯖꯥꯝꯁꯨ ꯗꯤꯁꯦꯝꯕꯔ ꯂꯩꯌꯦ
ꯗꯤꯁꯦꯝꯕꯔ
ꯍꯣꯏ
ꯑꯈꯣꯏꯒꯤꯗꯣ ꯇ꯭ꯋꯦꯟꯇꯤ ꯁꯚꯦꯟꯗ ꯂꯩꯌꯦ ꯍꯥꯏꯕ ꯖꯨꯟ ꯖꯨꯂꯥꯏ ꯇ꯭ꯋꯦꯟꯇꯤ ꯁꯚꯦꯟ
ꯑꯣ